ꯑꯣ ꯍꯜꯂꯣ ꯑꯣ ꯑꯁ ꯅꯪ ꯐꯣꯟ ꯁꯦꯝꯃꯕꯣ
ꯁꯦꯃꯦ ꯕꯥꯏ
ꯑꯁ ꯉꯁꯤꯗꯤ ꯀꯔꯤꯝ ꯇꯧꯔꯝꯗ꯭ꯔꯦꯍꯦ
ꯐꯖꯅ ꯇꯥꯔꯕ
ꯅꯟ ꯇꯥꯔꯦ ꯀꯔꯤꯝ ꯇꯧꯗ꯭ꯔꯦ ꯁꯧꯕ ꯈꯣꯠꯄ ꯀꯔꯤꯝ ꯇꯧꯗ꯭ꯔꯦ
ꯑꯅꯨꯡꯉꯥꯏꯔꯦ
ꯃꯥꯅꯨꯡꯉꯔꯦ
ꯆꯥꯛ ꯆꯥꯕ ꯀꯩꯗꯣꯏꯅꯣ
ꯑꯁ ꯆꯥꯛ ꯆꯑꯦ ꯇꯨꯝꯒꯦꯅ ꯇꯧꯔꯝꯕꯅꯤꯅ ꯍꯥꯏꯗꯤ ꯉꯥꯏꯍꯥꯛꯇꯪ ꯀꯣꯜ ꯇꯧꯔꯛꯑꯝꯕꯅꯦ ꯑꯁ ꯇꯨꯝꯨꯞꯗ꯭ꯔꯤ ꯑ ꯕꯣꯜ ꯌꯦꯡꯉꯒ
ꯑꯣ ꯉꯔꯥꯡ ꯃꯨꯄꯗ ꯌꯥꯝ ꯅꯨꯡꯉꯥꯏꯈ꯭ꯔ ꯃꯥꯂꯦꯅꯦ
ꯕꯣꯜ ꯑꯁ ꯅꯨꯃꯤꯗꯥꯡꯒꯤꯗꯣ ꯅꯨꯡꯉꯥꯏꯌꯦ ꯀꯩꯅꯣꯒꯤꯗꯣ ꯎꯝ ꯅꯨꯡꯉꯥꯏꯔꯝꯗꯥꯏꯒꯤꯗꯣ
ꯑꯣ ꯋꯥꯜꯂꯝꯗꯥꯏ ꯀꯅꯥ ꯀꯅꯥꯁꯅꯒꯦ
ꯏꯪꯂꯦꯟꯒ ꯘꯅꯥꯒ
ꯏ ꯑꯗꯨ ꯀꯅꯥꯒ ꯑꯣ
ꯅꯪ ꯀꯩ ꯌꯦꯟꯖꯥꯡ ꯆꯥꯔꯒꯦ
ꯑꯁ ꯉꯁꯤꯗꯤ ꯑꯌꯨꯛ ꯉꯟꯗꯣ ꯌꯨꯝꯗ ꯆꯠꯂꯨꯌꯦ
ꯑꯥ
ꯑꯗꯨꯗ ꯏꯃꯥꯅ ꯐꯣꯂꯥꯗꯣ
ꯑꯥ
ꯇꯦꯡꯄꯥꯛꯀꯪ ꯑꯩꯈꯣꯏꯒꯤ ꯁꯒꯤ ꯁꯪꯒꯣꯝ ꯑꯇꯦꯛꯄꯗꯣ
ꯑ
ꯑꯗꯨ ꯑꯗꯨꯅꯦ ꯅꯐꯣꯏꯅꯦ ꯇꯧꯔꯒ ꯇꯣꯠ ꯂꯩꯔꯃꯦꯦ ꯂꯥꯏ ꯈꯔꯕꯦ ꯊꯪꯗꯦ
ꯑ
ꯑꯗꯨꯒ ꯑꯗꯨꯝ ꯆꯥꯥꯁꯜꯂꯛꯑꯦ ꯁꯪꯒꯣꯝ ꯊꯛꯆꯜꯂꯛꯑꯦ
ꯑꯥ
ꯑꯗꯗꯒꯤ ꯍꯜꯂꯛꯑꯒ ꯌꯦꯝꯍꯥꯔ ꯄꯣꯠ ꯈꯔ ꯊꯥꯕ
ꯑꯥ ꯑꯣꯅꯪ ꯀꯩꯅꯣ ꯅꯨꯄꯤꯅꯤ ꯇꯧꯔꯝꯕꯗꯣ ꯑꯣ ꯈꯪꯑꯦ ꯈꯪꯑꯦ
ꯎꯝ ꯎꯝ ꯑꯗꯨ ꯄꯤꯔꯨꯔꯦ ꯑꯗꯨ ꯏꯆꯥ ꯆꯥꯅꯤꯡꯕꯒꯗ ꯁꯨꯝ ꯄꯣꯊꯥ ꯂꯩꯔꯤ
ꯑꯣ ꯑꯁ ꯑꯌꯨꯛꯇ ꯀꯩꯅꯣ ꯆꯥꯕꯗꯤ ꯄꯨꯛꯅꯤꯡꯉꯝꯒꯅꯤꯍ ꯐꯖꯅ ꯐꯣꯂꯥꯛ ꯀꯩꯀꯥ ꯆꯥꯕꯗꯤ ꯄꯨꯛ ꯅꯨꯡꯉꯥꯏꯔꯝꯒꯅꯤ
ꯑꯁ ꯏꯦ
ꯎꯝ
ꯐ
ꯑꯥ
ꯄꯨꯔꯥ ꯏꯪ ꯑꯗꯨꯝ ꯁꯥꯒꯗꯤ
ꯑꯥ ꯍꯛꯆꯥꯡ ꯅꯨꯡꯉꯥꯏꯕꯗ ꯑꯣꯏꯔꯝꯃꯅꯦꯕ ꯇꯃꯤ ꯆꯠꯄꯒ ꯊꯥꯎ ꯆꯥꯥꯁꯟꯕꯒ ꯍꯥꯏꯔꯗꯤ
ꯅꯈꯦ ꯌꯥꯝ ꯁꯥꯔꯕ
ꯑ ꯑꯩꯁꯦ ꯀꯩꯅꯣꯅꯦ ꯀꯩꯅꯣ ꯑꯣꯏꯅ ꯆꯥꯕꯗꯧꯕ ꯑꯣ ꯀꯣꯕꯤ ꯑꯣꯏ ꯃꯥꯜꯂꯦ ꯀꯣꯕꯤ ꯑꯃ ꯊꯣꯡꯉꯝꯃꯦ ꯑ ꯇꯧꯕ ꯆꯥꯔꯦ ꯀꯣꯕꯤꯁꯦ ꯍꯧꯖꯤꯛ ꯃꯇꯝ ꯐꯠꯇꯕꯩꯔꯥ ꯀꯩꯅꯣ ꯀꯩꯅꯣ ꯀꯌꯥ ꯃꯍꯥꯎꯗꯣ
ꯑꯦ ꯇ ꯅ ꯊꯥꯗꯤ ꯀꯣꯕꯤ ꯍꯥꯥꯎꯥꯎꯛ ꯇꯕꯅꯤꯗ
ꯎꯝ ꯆꯀꯟ ꯁꯀꯟ ꯅꯥꯎꯗꯪ ꯇꯧꯋꯦꯕ ꯊꯝꯊꯥꯒꯤ ꯃꯍꯥꯎꯗꯨꯣ ꯑꯥ
ꯀꯥꯂꯦꯟ ꯊꯥꯗ ꯀꯣꯕꯤ ꯆꯥꯒꯦ ꯍꯥꯏꯔꯗꯤꯅꯦ
ꯑꯥ
ꯄ꯭ꯔꯦꯁꯔ ꯀꯨꯀꯔꯗ ꯑꯅꯤꯒ ꯀꯥꯊꯣꯛꯄ ꯀꯣ ꯑꯗꯨꯒ ꯅꯣꯛꯈꯦꯄ ꯑꯗꯨꯣꯏꯗꯦ ꯑꯗꯨ ꯈꯔ ꯍꯥꯎ ꯑꯗꯨꯣ ꯍꯥꯎꯋꯥ ꯍꯥꯎ ꯀꯅꯤꯗ
ꯎꯝ ꯀꯣꯕꯤꯅꯕꯨ ꯀꯌꯥꯝ ꯍꯥꯎꯗꯣꯏꯅꯣꯅꯦ
ꯎꯝ ꯍ ꯀꯣꯕꯤꯅ ꯀꯌꯥ ꯐꯥꯎꯗ
ꯀꯩꯅꯣ ꯅꯣꯡ ꯌꯥꯝ ꯆꯨꯕ ꯃꯇꯝꯗ ꯆꯥꯕꯁꯤꯁꯨꯦ ꯐꯠꯇꯦꯅ ꯍꯥꯏꯅꯩ ꯀꯣꯕꯤꯁꯤ ꯃꯣꯏ ꯀꯩ ꯇꯧꯕꯅꯣ ꯈꯪꯗꯦꯗꯤ ꯃꯣꯏ ꯏꯁꯤꯡ ꯆꯨꯞꯁꯤꯟꯕ ꯈꯣꯠꯆꯟꯕ ꯇꯧꯕꯗꯨꯅ ꯀꯩꯅꯣ ꯑꯩꯅ ꯅꯍꯥꯟ ꯀꯥꯏꯗꯅ ꯊꯦꯡꯅꯔꯝꯕꯅꯤ ꯅꯣꯡ ꯌꯥꯝ ꯆꯨꯕ ꯃꯇꯝꯗ ꯆꯥꯕꯁꯨ ꯀꯌꯥ ꯐꯠꯇꯦꯅ
ꯎꯝ ꯅꯤꯡꯊꯝꯊꯥꯗꯗꯤꯅꯦ
ꯑ ꯍꯣꯏ
ꯄ꯭ꯔꯦꯛ ꯂꯥꯎꯔ ꯍꯥꯎꯕꯅꯦꯕ
ꯑꯥꯎ ꯃꯥꯅꯦ ꯝꯗꯥꯗꯤ ꯅꯣꯡ ꯆꯨꯕ ꯃꯇꯝ ꯅꯠꯇꯦ
ꯑ ꯏꯪꯗꯨ ꯏꯪꯉꯒ ꯀꯣ ꯐ꯭ꯔꯤꯖꯇꯒ ꯊꯝꯕꯩ ꯁꯥꯏꯗ ꯐꯦ ꯐ꯭ꯔꯦ
ꯑ ꯀꯩꯝ ꯀꯩ ꯂꯥꯎꯑꯣ ꯑꯣꯗ
ꯎꯝꯨꯗ ꯆꯥꯔꯦꯖ ꯀ ꯄꯔꯛꯂ ꯀꯣꯂ ꯆꯥꯕꯗꯣ
ꯃꯤ ꯃꯤꯁꯤꯡꯁꯨꯗ ꯇꯧꯔꯒ ꯆꯥꯕꯗꯨ ꯍꯥꯎꯋꯤ ꯗ ꯍꯥꯏꯗꯤ ꯀꯣꯠꯂꯒ ꯌꯣꯝꯃ ꯆꯥꯕꯗꯣ
ꯎꯝ
ꯇꯦꯛ ꯇꯦꯛ ꯂꯥꯎꯕꯗꯣ ꯅꯇꯣ ꯎꯝ ꯄꯥꯝꯃꯅꯤ ꯍꯧꯖꯤꯛꯇꯤ ꯀꯣꯕꯤꯁꯤ ꯀꯌꯥꯗ ꯆꯥꯅꯤꯡꯗ꯭ꯔꯦ
ꯎꯝ ꯍꯧꯖꯤ ꯀꯥꯟꯁꯦ ꯁ꯭ꯀꯨꯜ ꯑꯌꯥꯝꯕ ꯀꯥꯂ ꯁꯨꯇꯤ ꯊꯥꯅꯔꯤ ꯃꯥꯜꯂꯤꯅꯦ
ꯎꯝ ꯑꯉꯥꯡ ꯀꯥꯂꯦꯟ ꯁꯇꯤ ꯊꯥꯅꯔꯤꯌꯦ ꯑꯩꯒꯤ ꯑꯉꯥꯡ ꯑꯃ ꯇꯨꯏꯁꯟ ꯇꯧꯕꯗꯣ ꯃꯥꯥꯏꯗꯨ ꯌ ꯀꯩꯅꯣꯗ ꯍꯞꯇꯥ ꯑꯝꯇ ꯊꯥꯅꯤ ꯇꯧꯔꯝꯃꯗ ꯑꯗꯣ ꯍꯞꯇꯥ ꯑꯃꯃꯨꯛꯀ ꯑꯃꯨꯛ ꯁꯥꯡꯗꯣꯛꯑ ꯃꯥꯜꯂꯦ ꯃꯣꯏꯗꯣ ꯗꯦꯠ ꯐꯣꯔ ꯁ꯭ꯋꯥꯏꯐꯥꯎ ꯑꯥ ꯗꯦꯠ ꯐꯣꯔ ꯁ꯭ꯋꯥꯏꯐꯥꯎ ꯊꯥꯔꯕ ꯃꯥꯜꯂꯦꯕ
ꯍꯣꯏꯅꯦ ꯑꯗꯨꯃꯥꯏꯅ ꯍꯥꯏꯅꯦ
ꯎꯝ
ꯁꯔꯀꯥꯔꯒꯤ ꯅꯣꯝꯁꯇ ꯌꯥꯗ꯭ꯔꯕ ꯀꯩꯅꯣ
ꯎꯝ ꯑꯗꯨꯅꯤꯗ ꯈꯔꯁꯨ ꯊꯥꯕꯤꯒꯗꯕꯅꯤꯗ
ꯊꯥꯡꯒꯗꯧꯅꯦ ꯇ ꯑꯉꯥꯡ ꯍ ꯂꯥꯏꯔꯤꯛ ꯂꯥꯏꯔꯤꯛ ꯂꯥꯏꯔꯤꯛ ꯑꯅ ꯃꯈꯀꯣꯡ ꯉꯥꯎꯍꯜꯂꯤꯃꯦ
ꯃꯥꯅꯦ ꯄ꯭ꯔꯦꯁꯔ ꯌꯥꯝ ꯄꯤꯔꯦꯕ ꯇꯥꯏ ꯇꯥꯏ ꯀꯩꯝ ꯇꯧꯗꯦ
ꯎꯝ
ꯑꯉꯥꯡꯈꯩꯗꯨ ꯕꯔꯗꯟ ꯑꯣꯏꯗꯅ ꯄ꯭ꯔꯦꯁꯔ ꯌꯥꯝ ꯀꯥꯏꯗꯅ ꯀꯩꯀꯥꯟ ꯈꯔꯁꯨ ꯁꯥꯟꯅꯍꯟ ꯈꯣꯠꯍꯟꯗꯅ ꯎꯝ
ꯃꯣꯏ ꯃꯣꯏꯁꯨ ꯁꯤꯂꯦꯕꯁꯇꯤ ꯂꯣꯏꯗꯕ ꯌꯥꯗꯕꯗ ꯑꯗꯨꯕꯨꯗꯤ ꯑꯣꯏꯔꯝꯃꯣꯏꯀꯣ ꯍꯥꯏꯗꯤ ꯁ꯭ꯀꯨꯜ ꯑꯃ ꯆꯠꯂꯥꯏꯔꯤꯃꯤꯅ ꯂꯣꯏꯍꯧꯗ꯭ꯔꯗꯤ ꯑꯃꯨꯛꯁꯨ ꯀ ꯀꯝꯄ꯭ꯂꯦꯟꯕꯨ ꯆꯥꯠꯇꯣꯏꯅꯦꯕ ꯑꯗꯨꯗ ꯈꯔ ꯐꯔꯛ ꯇꯥꯔꯤꯁꯦ ꯇꯥꯔꯤꯁꯤꯡꯗꯣ ꯑꯉꯥꯡ ꯈꯪꯉꯕ꯭ꯔꯥ ꯈꯪꯗꯕ꯭ꯔꯥ ꯍꯥꯏꯕꯗꯣ
ꯎꯝ
ꯀꯔꯤꯝꯇ ꯌꯦꯡꯕ ꯑꯃ ꯌꯥꯎꯗ꯭ꯔꯦ ꯍꯥꯏꯇꯥꯔꯦ
ꯎꯝ ꯑꯗꯨ ꯇꯧꯔꯤꯁꯤꯁꯨꯅꯦ ꯑꯦꯛꯖꯥꯝ ꯍꯦꯛ ꯂꯣꯏꯈꯤꯕꯒꯀꯣ ꯑꯉꯥꯡꯗꯣ ꯑꯗꯨꯝ ꯀꯥꯎꯔꯦꯕ ꯍꯥꯏꯗꯤ ꯅꯝꯐꯨꯗ ꯖꯔ ꯖꯔ ꯖꯔ ꯄꯁꯤꯜꯂꯕꯅꯤꯅꯀꯣ
ꯑ
ꯑꯦꯛꯖꯥꯝ ꯂꯣꯏꯈꯤꯗ ꯉꯥꯏꯔꯤꯗꯅ ꯑꯗꯨ ꯅꯍꯥꯟ ꯅꯪꯒꯤ ꯑꯦꯛꯖꯥꯝꯒꯤ ꯃꯔꯤ ꯂꯩꯅꯕ ꯑꯩꯅ ꯈꯔ ꯍꯪꯉꯨꯕꯗ ꯑꯗꯨꯝ ꯀꯥꯎꯔ ꯂꯩꯔꯝꯃꯦꯕ
ꯃꯥꯅꯦ ꯃꯥ ꯁꯕꯖꯦꯛꯁꯦ ꯑꯉꯥꯡ ꯃꯁꯤꯡꯁ ꯆꯛꯝꯗ ꯁꯕꯖꯦꯛ ꯀ꯭ꯂꯥꯁ ꯊ꯭ꯔꯤ ꯐꯣꯔꯒ ꯀꯥꯔꯛꯄꯁꯤꯗꯤꯀꯣ ꯍꯣꯏꯒꯥꯡꯕꯨꯁꯥꯏꯗꯤ ꯍꯧꯔꯦ ꯁꯕꯖꯦꯛꯁꯦ ꯑꯌꯥꯝꯕ ꯇꯔꯥꯒ ꯁꯕꯖꯦꯛ ꯇꯔꯥꯃꯨꯛ ꯄꯤꯁꯤꯜꯂꯛꯑꯅꯤ
ꯍꯣꯏ
ꯑꯗꯨꯒ ꯀꯩꯅꯣ ꯇꯧꯔꯅꯤ ꯑꯥ ꯄꯥꯔꯂꯅꯤ ꯀꯣꯏꯁꯁ ꯃꯊꯪ ꯃꯊꯪ ꯃꯊꯪ ꯄꯤꯔꯒ ꯑꯗꯨꯗꯗꯤ ꯑꯉꯥꯡꯁꯦ ꯀꯣꯏꯁꯟ ꯑꯃꯁꯟ ꯑꯃ ꯐꯥꯅꯕ ꯍꯣꯠꯅꯕꯗ ꯑꯃꯃꯨꯛ ꯐꯥꯔꯤꯉꯩꯗ ꯑꯃꯃꯨꯛ ꯀꯥꯎꯕꯤ ꯑꯣ ꯐꯔ ꯑꯃꯃꯨꯛ ꯀꯥꯎꯕꯤ
ꯃꯥꯅꯦ
ꯇꯧ ꯂꯩꯔꯦ ꯍꯥꯏꯕ ꯑꯉꯥꯡꯈꯩꯁꯦ
ꯍꯣꯏ ꯌꯥꯗꯕꯅꯤꯅꯦ ꯑꯗꯨꯅꯤ ꯍꯧꯖꯤꯛꯀꯤ ꯂꯥꯏꯔꯤꯛ ꯈꯨꯇꯝꯁꯦ ꯒ꯭ꯌꯥ ꯃꯦꯟ ꯇꯥꯗꯦꯅꯦ ꯑꯉꯥꯡꯈꯩꯁꯤ ꯋꯥꯕ
ꯊꯥꯏꯅꯗꯤ ꯑꯩꯈꯣꯏꯅ ꯑꯉꯥꯡ ꯑꯣꯏꯔꯤꯉꯩꯗ ꯊꯥꯏꯅꯗꯤ ꯑꯩ ꯑꯩꯈꯣꯏꯅ ꯑꯉꯥꯡ ꯑꯣꯏꯔꯤꯉꯩꯗꯅꯦ
ꯎꯝ
ꯁ꯭ꯀꯨꯜ ꯍꯜꯂꯛꯒ ꯂꯝꯕꯤ ꯁꯣꯔꯣꯛꯇ ꯆꯦꯜꯂꯒ ꯁꯥꯟꯅꯗ꯭ꯔꯣ
ꯎꯝ
ꯍꯧꯖꯤꯛꯇꯤ ꯌꯦꯡꯅꯤꯗꯣ ꯁ꯭ꯀꯨꯜꯗ ꯃꯣꯏꯒꯤ ꯑꯦꯛꯇꯤꯚꯤꯇꯤ ꯀꯥꯔꯤꯀꯨꯂꯝ ꯁꯥꯟꯅꯕꯒꯤ ꯍꯥꯞꯄꯦ ꯍꯥꯏꯖꯕ ꯋꯥꯅꯦꯕ ꯃꯅꯤꯡꯈꯥ ꯇꯝꯅ ꯁꯥꯟꯅꯕꯗꯨꯣ ꯐꯪꯗꯕꯅꯦ
ꯎꯝ ꯀ ꯅꯨꯡꯉꯥꯏꯅ ꯁꯥꯟꯅꯗꯣꯏꯅꯣꯗꯣ
ꯌꯨꯝꯗ ꯑꯉꯥꯡ ꯃꯌꯥꯝꯗ ꯁꯥꯟꯅꯕꯗꯨꯅ ꯍꯦꯟꯅ ꯅꯨꯡꯉꯥꯏꯌꯦꯕ ꯃꯣꯏ ꯃꯁꯥꯗ
ꯍꯣꯏ ꯀꯔꯤꯀꯨꯂꯝꯗꯤ ꯍꯥꯞꯆꯤꯜꯂꯦꯕꯨꯕꯣ ꯑꯧ ꯁ꯭ꯀꯨꯜꯗ ꯀꯔꯤꯀꯨꯂꯝ ꯑꯗꯨ ꯍꯥꯞꯄꯒꯁꯨ ꯂꯝꯄꯥꯛ ꯅꯨꯡꯄꯥꯛ ꯑꯝꯇ ꯂꯩꯇꯕ ꯁ꯭ꯀꯨꯜꯁꯨ ꯌꯥꯝ ꯃꯌꯥꯝ ꯑꯃ ꯂꯩꯔꯤꯌꯦ ꯁꯥꯟꯅꯐꯝ ꯂꯩꯇꯕ
ꯍꯦꯔꯤꯇꯦꯖ ꯀꯥꯏꯅꯒ ꯂꯩꯔꯤꯗꯣ ꯎꯔꯤꯄꯣꯛꯇ ꯑꯗꯨꯒ ꯇꯨ ꯂꯝꯄꯥꯛꯝꯇ ꯂꯩꯇꯦ ꯁ꯭ꯀꯨꯜꯒꯤ ꯑꯄꯤꯛꯄ ꯀꯦꯝꯄꯁꯇꯨꯗꯅꯦ ꯇꯥꯕ꯭ꯔꯥ
ꯇꯥꯏꯌꯦ ꯇꯥꯏꯌꯦ ꯍꯥꯏꯌ
ꯁ꯭ꯀꯨꯜꯒꯤ ꯑꯄꯤꯄ ꯀꯦꯝꯄꯁꯇꯨꯗꯅꯦ
ꯑꯥ
ꯕꯣꯏꯂꯔ ꯂꯣꯏꯗꯧꯅꯅꯤ ꯃꯣꯏ ꯇꯧꯔꯤꯁꯦ
ꯑꯁ ꯑꯗꯨꯅꯤ ꯍꯧꯖꯤꯛꯀꯥꯟꯒꯤ ꯁ꯭ꯀꯨꯜꯈꯩꯁꯤ ꯌꯥꯗ꯭ꯔꯦꯅꯦ ꯆꯥꯏꯁꯨꯨ ꯀꯩ ꯀꯃꯥꯏꯅ ꯇꯧꯗꯣꯏꯅꯣ ꯈꯪꯗꯦ ꯒꯣꯔꯃꯦꯟ ꯁ꯭ꯀꯨꯜ ꯍꯥꯏꯗꯤ ꯌꯥꯗꯦ ꯀꯥꯏꯗ ꯇꯝꯍꯟꯗꯣꯏꯅꯣ ꯈꯪꯗ꯭ꯔꯦꯅ
ꯃꯥꯅꯦ ꯒꯚꯃꯦꯟ ꯁ꯭ꯀꯨꯜ ꯍꯥꯏꯔꯦ ꯌꯥꯗ꯭ꯔꯦ ꯐꯦꯜ ꯑꯣꯏꯔꯦ ꯂꯥꯏꯍꯥꯛꯁꯨꯒ ꯆꯥꯅꯤꯡꯗ꯭ꯔꯦ ꯈꯣꯡ ꯅꯥꯏꯌꯦꯒ ꯑꯗꯨ ꯅꯥꯏꯑꯒꯅ ꯑꯣꯖꯥ ꯑꯣꯏꯔꯤꯕ ꯃꯌꯥꯝꯁꯤꯡꯁꯦ ꯃꯥꯎꯠ ꯈꯔ ꯊ ꯊꯥꯗꯣꯛꯑꯒ ꯀꯩꯅꯣ ꯇꯧ ꯂꯩꯔꯦ
ꯎꯝ
ꯇꯅꯤ ꯇꯅꯤꯡ ꯇꯕ ꯃꯁꯤꯁꯤꯗꯤ ꯑꯣꯖꯥ ꯂꯥꯛꯇ꯭ꯔꯦ ꯁꯨꯇꯤ ꯊꯥꯔꯦꯒꯥꯏ ꯍꯥꯏꯔꯦ ꯂꯣꯏꯔꯦ
ꯎꯝ ꯑꯗꯨꯒ ꯍꯧꯖꯤꯛꯀꯤ ꯂꯩꯔꯤꯕ ꯐꯤꯕꯝꯁꯤꯦ ꯀꯃꯥꯏꯅ ꯇꯧꯒꯦꯗ ꯑꯣꯖꯥ ꯇꯦꯛ ꯇꯦꯛ ꯅꯍꯥ ꯂꯥꯎꯔꯤꯕ ꯏ ꯈꯦꯡꯉꯤꯉꯩ ꯃꯇꯝꯁꯦ ꯁꯤꯗꯤ ꯑꯃꯃꯣ ꯔꯃꯦꯟꯀꯤ ꯊꯕꯛ ꯇꯨ ꯀ ꯐꯪꯒꯟꯗꯦꯗꯅ ꯑꯗꯨꯗꯩ ꯍꯥꯏꯗꯤ ꯄ꯭ꯔꯥꯏꯚꯦꯠ ꯁ꯭ꯀꯨꯜꯗ ꯋꯥꯕ ꯌꯥꯕ ꯋꯥꯔꯨꯔꯅꯤꯀꯣ
ꯎꯨꯝ
ꯍꯥꯏꯗꯤ ꯀꯔꯤꯒꯨꯝꯕ ꯊꯕꯛ ꯐꯪꯉꯦꯅ ꯆꯍꯤ ꯈꯔ ꯆꯪꯉꯀꯥꯟꯗ ꯍꯥꯏꯗꯤ ꯊꯕꯛꯇꯨ ꯇꯣꯏꯅ ꯀꯧꯗꯅꯤꯅ ꯍꯥꯏꯗꯤ ꯆꯍꯤ ꯀꯨꯟꯊ꯭ꯔꯥ ꯈꯔ ꯍꯦꯜꯂ ꯀꯥꯟꯗ ꯐꯪꯉꯦ ꯈꯜꯂꯣ ꯊꯕꯛꯇꯣ
ꯎꯝ
ꯅꯠꯇ꯭ꯔꯒ ꯀꯨꯟꯊ꯭ꯔꯥ ꯃꯉꯌꯥꯗ ꯐꯪꯉꯦ ꯈꯜꯂꯣ ꯍꯥꯏꯗꯤ ꯄ꯭ꯔꯥꯏꯚꯦꯠꯇ ꯋꯥꯔꯨꯔꯒꯗꯤ ꯍꯥꯏꯗꯤ ꯑꯃꯨꯛ ꯒꯣꯔꯃꯦꯟ ꯆꯪꯉꯛꯄꯗꯗꯤ ꯃꯣꯏꯗꯨ ꯐ꯭ꯔꯤ ꯊꯥꯅꯤꯡꯉꯛꯄꯒꯤ ꯇꯥꯏꯞꯇ ꯃꯁꯥꯗꯣ ꯐꯥꯎꯕꯁꯨ ꯌꯥꯎꯔꯝꯒꯅꯤꯕ ꯑꯁ ꯋꯥꯔꯨꯔꯁꯨ ꯈꯔ ꯄꯣꯊꯥꯅꯤꯡ ꯀꯥꯏꯅ ꯍꯥꯏꯗꯤ ꯏ ꯀꯤꯉꯤꯉꯩꯗ ꯊꯥꯖꯤꯜꯂꯗꯤ ꯃꯣꯏꯁꯨ ꯈꯔ ꯁꯨꯅꯤꯡꯒꯗꯕ ꯍꯥꯏꯗꯤ ꯑꯅꯧ ꯑꯅꯧꯕ ꯈꯔ ꯀꯠꯊꯣꯛꯅꯤꯡꯒꯗꯕ ꯅꯠꯇ꯭ꯔꯥ
ꯃꯥ
ꯑꯅꯤ ꯈꯥꯡ ꯑꯉꯥꯡꯈꯩꯁꯨ ꯁꯥꯟꯅ ꯈꯣꯠꯅꯗꯅ ꯇꯧꯖꯒꯗꯕꯗꯨꯁꯨ ꯀꯂꯦꯟ ꯁꯨꯇꯁ ꯐꯣꯟ ꯑꯃꯃꯝꯒ ꯇꯧꯔꯒ ꯑꯗꯨꯝ ꯇꯧ ꯂꯩꯔꯝꯃꯅꯤ
ꯎꯝ ꯑꯉꯥꯡ ꯍꯥꯏꯒ꯭ꯔꯣ ꯑꯉꯥꯡ ꯍꯥꯏ ꯁꯥꯟꯅꯕꯁꯨ ꯐꯪꯍꯟꯗ꯭ꯔꯦ ꯊꯥꯏꯅ ꯑꯩꯈꯣꯏꯅ ꯁꯥꯟꯅꯔꯛꯄ ꯃꯇꯝꯒꯤ ꯀꯣ ꯐꯅꯃ ꯇꯧꯗꯅ ꯔꯦꯁꯅ ꯔꯦꯁꯇ ꯑꯣꯏꯅ ꯇ꯭ꯔꯦꯅꯤꯡ ꯇꯧ ꯂꯩꯔꯦ ꯍꯥꯏꯕ
ꯎꯝ
ꯇꯅꯝꯕꯔꯦ ꯈ ꯋꯥ ꯑꯥꯡ ꯀꯩ ꯀꯣ ꯐ ꯄꯤꯉꯩꯗꯣ ꯁꯤ ꯍꯥꯟꯅ ꯂꯥꯛꯑꯦꯕ
ꯍꯣꯏꯅꯦ ꯑꯗꯨꯅꯦ ꯑꯗꯨꯒ ꯑꯃꯨꯛ ꯀꯩꯅꯣꯣꯔꯣꯝꯗꯅ ꯑꯃꯨꯛ ꯈꯔ ꯐꯩꯕ ꯍꯥꯏꯗꯤ ꯑꯩꯈꯣꯏ ꯌꯨꯝꯒꯨꯝꯕ ꯅꯠꯇ꯭ꯔꯒ ꯅꯣꯏ ꯌꯨꯝꯗꯁꯨ ꯈꯔ ꯐꯔꯝꯒꯅꯤ ꯑꯗꯣ ꯍꯧꯖꯤꯛ ꯁ꯭ꯋꯥꯏ ꯁꯍꯔꯗ ꯂꯩꯔꯤꯕ ꯑꯗꯨꯒ ꯑꯉꯥꯡꯈꯩꯁꯦ ꯃꯣꯏꯂꯦ ꯀꯥꯏꯗꯣꯛ ꯃꯃꯥ ꯃꯃꯥꯟꯅꯕꯕꯨ ꯃꯁꯤꯡ ꯀꯌꯥ ꯂꯩꯔꯝꯒꯗꯒꯦꯅ ꯅꯪ ꯑ ꯈꯜꯂꯨꯅꯦ ꯑꯝꯇ
ꯃꯥꯅꯦ ꯏꯔꯝꯔꯝ
ꯑꯗꯨꯅꯦ ꯍꯌꯦꯡꯉꯥꯏꯗꯤꯦ ꯑꯗꯨꯗꯤ ꯎꯝ
ꯀꯣꯆꯤꯡ ꯆꯦꯗꯅꯀꯣ ꯑꯉꯥꯡ ꯃꯌꯥꯝꯗꯣ ꯎꯅꯗꯅ ꯈꯣꯠꯅꯗꯅ ꯕꯣꯜ ꯇꯧꯔꯁꯨ ꯁꯥꯟꯅꯕꯁꯨ ꯊꯣꯛꯑꯦꯕ ꯑꯗꯨꯒ ꯏꯝꯐꯥꯜ ꯁꯍꯔꯗ ꯂꯩꯕ ꯀꯩꯅꯣꯁꯤꯡꯁꯦ ꯁꯤꯅꯤ ꯐꯦꯔ ꯀꯥꯔꯤꯖ
ꯃꯥꯅꯦ ꯂꯥꯏꯐ ꯏꯁꯇꯥꯏꯜꯁꯨ ꯌꯥꯗ꯭ꯔꯦꯅꯦ ꯃꯃꯥ ꯃꯄꯥꯅ ꯄꯥꯈꯠꯂꯤꯕꯅꯦ ꯇꯧꯗꯅ ꯁꯣꯏꯈꯤꯒꯗ꯭ꯔꯅ ꯇꯧꯔꯤꯉꯩꯗꯨꯗ ꯑꯉꯥꯡꯈꯩꯗꯨꯗꯤ ꯃꯁꯥꯅ ꯑꯦꯛꯁꯄꯤꯔꯤꯌꯦꯟꯁ ꯇꯧꯖꯒꯗꯕꯗꯣ ꯑꯝ ꯐꯪꯍꯟꯗ꯭ꯔꯦ ꯄꯣꯟꯗ ꯊꯝꯕꯩ ꯇꯥꯏꯞꯇ ꯈꯥꯖꯤꯜꯂꯒ
ꯍ
ꯑꯣ ꯐꯔꯦ ꯐꯔꯦ ꯚꯥꯏ ꯑꯩ ꯀꯩꯅꯣ ꯇꯧꯔꯒꯦ ꯑꯩꯖꯨꯝꯥ ꯇꯨꯝꯅꯕ ꯇꯧꯈꯤꯒꯦꯕ ꯇꯨꯝꯅꯤꯡꯉꯑꯦ
ꯅꯪ ꯉꯔꯥꯡꯕꯣꯟꯅ ꯊꯦꯡꯅꯩ ꯌꯦꯡꯉꯦ ꯍꯥꯏꯕꯗꯣ ꯋꯥꯔꯝꯃꯅꯤꯅꯦ
ꯑꯁ ꯋꯥꯔꯕꯅꯤꯅꯦ ꯑꯗꯨꯗꯩꯁꯨ ꯉꯥꯏꯍꯥꯛ ꯁꯨꯝ ꯇꯧꯔꯛꯑꯝꯕꯅꯦ ꯑꯗꯨꯒꯤ
ꯑꯣ ꯍꯣ ꯍꯣꯏ ꯄꯊꯥꯥꯎ ꯄꯊꯥꯥꯎ ꯃꯣꯔꯦꯟꯅ ꯈꯔ ꯇꯦꯛꯈꯠꯂꯛꯅꯕ
ꯎꯝ ꯀꯣꯟꯅ ꯑꯃꯨꯛ ꯇꯧꯔꯛꯀꯦ ꯚꯥꯏ
ꯍꯣꯏ ꯍꯣꯏ
ꯎꯝ ꯊꯝꯃꯦ
ꯍꯣꯏ ꯍꯣꯏ